ꯇꯕꯣ ꯑꯪ ꯇꯥꯔ ꯀꯩꯗꯧꯔꯛꯝꯃꯤꯅꯣ
ꯀꯩꯕ ꯇꯧꯔꯗꯣ ꯌꯥ
ꯇꯨꯝꯗꯔꯕꯣ
ꯑꯥ ꯇꯨꯡꯗꯏꯃꯤꯅ
ꯐꯃꯨꯡ ꯆꯪꯉꯕ
ꯝ ꯆꯪꯉꯦ ꯅꯪ ꯆꯪꯉꯕꯣ
ꯆꯪ ꯊꯃꯤ
ꯎꯝ ꯅꯪ ꯗꯟꯗꯤ ꯗꯟꯗꯤ ꯇꯧꯔꯤ
ꯎꯝ ꯀꯥꯡꯉꯩꯗꯨ ꯆꯥꯛꯂꯥꯃꯝꯅꯦ ꯑꯗꯨꯅ ꯃꯆꯖ ꯀ ꯀ ꯀꯁꯤꯕꯤꯕ ꯀꯥꯡ ꯆꯤꯑꯦ ꯍꯟꯗꯛꯇꯤ
ꯑꯁ ꯐꯖꯅ ꯍꯧꯋꯦ ꯑꯦ ꯑꯗꯨꯗ ꯍꯥꯏꯔꯒꯅꯦ ꯍꯧꯖꯤꯛꯁ ꯁꯥꯕ ꯍꯦꯟꯒꯠꯂꯄ ꯩ ꯉꯁꯥꯏ ꯀ ꯌꯣꯗꯒ ꯎꯝ ꯆꯀꯥꯔꯒ ꯂꯣꯏ ꯁꯧꯗꯣꯛꯑꯦ ꯍꯥꯏꯕꯅꯤ ꯑꯦ ꯁꯤ ꯂꯩꯕꯩ ꯃꯤꯉꯩꯗ ꯑꯥ
ꯑꯁꯤ ꯑꯦꯁꯤ ꯇꯦꯕꯥꯁꯦ ꯃꯇꯝ ꯈꯔꯒꯤꯕꯨꯗꯤ ꯎ ꯃꯇꯝ ꯈꯔꯒꯤꯕꯨꯗꯤ ꯏꯪꯉꯤꯗꯅ ꯑꯩꯈꯣꯏꯗ ꯑꯗꯨ ꯄꯣꯠꯁꯣ ꯂꯩꯔ ꯄꯥꯗꯕꯗꯗꯤ ꯃꯇꯦꯡ ꯌꯥꯝ ꯄꯥꯡꯗꯣꯏꯅꯦ
ꯎꯝ ꯑꯗꯣ ꯀꯩꯅꯣꯗꯣ ꯇꯧꯋ ꯑꯗꯩ ꯔꯦꯠ ꯖꯣꯟ ꯂꯥꯎꯊꯣꯛꯈ꯭ꯔꯦ ꯍꯥꯏꯁꯦꯅꯦ
ꯎꯝ
ꯇꯕꯀꯥꯟ ꯇ꯭ꯔꯤꯗ
ꯎꯝ ꯑꯁ ꯃꯣꯏꯅ ꯑꯗꯨ ꯇꯧꯕ ꯍꯥꯏꯁꯦ ꯑꯩꯈꯣꯏꯗꯁꯨ ꯑꯗꯨꯝ ꯏꯐꯦꯛ ꯇꯧꯔꯛꯇꯣꯏꯅꯦ
ꯍꯍꯣꯏ ꯊꯥꯔꯇꯤ ꯊꯥꯔꯇꯤ ꯁꯚꯦꯟ ꯗꯤꯔꯤ ꯁꯦꯜꯁꯤꯌꯁꯇ ꯂꯥꯛꯑꯦ ꯍꯥꯏꯌꯦꯕꯀꯣ ꯁꯥꯕꯩ ꯆꯥꯡꯗꯣ ꯑꯦ ꯁꯥꯏꯅ ꯁꯥꯥꯟꯗꯅꯕꯗꯨ ꯃꯣꯏ ꯍꯤꯌꯨꯃꯤꯗꯤꯇꯤꯗꯨ ꯆꯥꯡꯗꯣ ꯋꯥꯡ ꯋꯥꯡꯕꯩ
ꯎꯝ ꯏꯟꯗꯤꯌꯥꯗ ꯃꯥꯇꯤ ꯐꯤꯐꯇꯤ ꯌꯧꯕ ꯌꯥꯎ
ꯐꯤꯐꯇꯤ ꯌꯌꯥꯔꯁꯦ ꯑꯩꯈꯣꯏ ꯏꯟꯗꯤꯌꯥꯅꯤ ꯑꯗꯨꯃꯥꯏꯅꯃꯛꯇ ꯀꯩꯅꯣ ꯀꯔꯤ ꯍꯥꯏꯈ꯭ꯔꯦ
ꯎꯝ
ꯑꯃ ꯇ꯭ꯔꯥꯐꯤꯛ ꯂꯥꯏꯠꯀ ꯁꯧꯗꯣꯛꯄ ꯁꯧꯗꯣꯛꯏꯅꯦ ꯆꯀꯥꯀꯥꯟꯗꯣ ꯒꯥꯔꯤ ꯆꯀꯥ ꯂꯣꯏ ꯁꯧꯗꯣꯛꯏꯅꯦ ꯍꯥꯏꯕ ꯑ ꯑꯩꯈꯣꯏ ꯏꯟꯗꯤꯌꯥꯗꯤ ꯑꯗꯨꯃꯛꯇꯤ ꯇꯧꯗꯦꯗꯅ
ꯃꯅꯔ ꯃꯣꯏ ꯁ
ꯑꯪ ꯃꯥꯟꯅꯗꯕꯩꯅꯦ ꯍꯥꯏꯁꯦ ꯍꯨꯃꯥꯡ ꯆꯨꯞꯁꯤꯟꯕꯩ ꯆꯥꯡꯗꯣ ꯏ ꯉ ꯋꯥꯂ ꯑꯩꯈꯣꯏ ꯏꯁꯥꯗ ꯍꯃꯥꯡ ꯁꯨꯔꯛꯀꯥꯟꯗ ꯀꯩꯅꯣ ꯇꯧꯗ꯭ꯔꯣ ꯍꯥꯏꯗꯤ ꯌꯥꯝ ꯁꯥꯗ꯭ꯔꯣ ꯋꯥꯥꯡ ꯆꯨꯞꯁꯤꯜꯂꯛꯇ꯭ꯔꯦ ꯍꯥꯏꯗꯤ ꯈꯨꯠꯁꯥ ꯑꯃꯁꯥ ꯕꯪ ꯕꯪ ꯕꯪ ꯁꯥꯜꯂꯛꯑ ꯂꯩꯕꯗꯣ ꯏꯁꯥꯗ
ꯍꯣꯏ ꯑꯣ ꯃꯆꯥꯄꯩ ꯃꯑꯣꯡꯗ ꯇꯧꯕꯗꯣꯅꯤ ꯎꯝ ꯑ ꯉꯁꯤꯁꯨ ꯑꯆꯥꯛ ꯌꯥꯝ ꯆꯥꯛꯄꯅꯦꯕꯣ ꯉꯁꯥꯏ ꯑꯌꯨꯛꯀꯗꯣ ꯅꯣꯡ ꯃꯪꯂꯤ ꯃꯪꯂꯤ ꯇꯧꯔ
ꯄꯦꯍꯤ ꯄꯣꯡꯈꯟꯅꯤ ꯃꯊꯛꯒꯤ ꯄꯦꯍꯤ ꯄꯪꯈꯣꯟ
ꯑ ꯀꯩꯅꯣ ꯇꯧ ꯑꯗꯨꯀꯥꯟꯗꯣ ꯀꯥꯡꯒꯗ ꯆꯪꯉꯛꯇꯣ ꯍꯌꯡ ꯌꯥꯝ ꯅꯨꯡꯉꯥꯏꯕ
ꯁꯟꯊꯤ ꯑꯩꯈꯣꯏꯕꯨ ꯃꯈꯈꯥꯗ ꯍꯤꯞꯀꯥꯟꯗꯔꯗꯤꯅꯦ ꯑꯩꯗꯣ ꯅꯨꯡꯉꯥꯏꯒꯟꯗꯦꯕ ꯌꯥꯝ ꯊꯣꯏꯅ ꯑꯗꯨꯝ ꯏꯪꯕ ꯇꯧꯧꯕ ꯅꯨꯡꯉꯥꯏꯇꯕꯀꯣꯛꯇꯣ
ꯎꯝ ꯑꯩꯗꯤ ꯄꯨꯛ ꯅꯨꯡꯉꯥꯏꯕ ꯅꯨꯡꯉꯥꯏꯅꯦ ꯁꯝꯍꯜꯂ ꯀꯥꯟꯗ ꯒꯦꯝꯃꯦꯟ ꯉꯥꯎꯔꯀꯥꯟꯗꯣ ꯀꯥꯡ ꯈꯔ ꯆꯪꯉ ꯇꯨꯝꯕ ꯅꯨꯡꯉꯝ ꯅꯨꯡꯉꯥ ꯌꯦꯡ ꯌꯦꯡꯒ ꯅꯍꯥꯟꯋꯥꯏ ꯁꯨꯝ ꯂꯩꯍꯥꯎꯒ ꯍꯦꯛꯛꯑꯁꯨ ꯀꯥꯡ ꯀꯗ ꯊꯝꯅꯗ꯭ꯔꯣ ꯏꯪꯉꯦꯅ ꯈꯔꯁꯨ ꯏꯪꯕ ꯃꯥꯜꯂꯦꯕ ꯑꯗꯨꯅ
ꯎꯝ
ꯑꯗ ꯇꯨꯝꯕ ꯐꯣꯟ ꯌꯦꯡꯉꯁꯨ ꯑꯃꯨ ꯅꯨꯡꯉꯥꯏꯕ ꯏꯔꯣꯡꯒ ꯑꯃꯝꯃ
ꯗꯤ ꯆꯁꯅ ꯃꯤ ꯃ ꯍꯥꯇꯔꯣꯕꯅꯦ ꯀꯂꯤꯖꯣꯛ ꯈꯥꯏꯂ ꯃꯅꯤ
ꯑꯩꯈꯣꯏꯅ ꯇꯧꯍꯟꯕꯩ ꯉꯥꯛꯇ
ꯃꯥꯅꯤ ꯃꯥ
ꯑꯩꯈꯣꯏꯅ ꯎ ꯌꯥꯟꯊꯠꯄ ꯀꯩꯗꯧꯕ ꯑꯗꯨꯝ ꯇꯧꯕꯗꯏ
ꯑꯦ ꯑꯩꯈꯣꯏꯁꯤ ꯃꯅꯤꯡꯒꯤ ꯏꯀꯣ ꯄꯥꯔꯛꯀꯤ ꯆꯤꯡꯌꯥꯔꯣꯝ ꯍꯥꯏꯇꯥꯔꯅꯦ
ꯆꯥꯛ ꯆꯤꯡ ꯗꯣꯛꯇꯔꯒꯤꯗ
ꯑꯥ ꯑꯗꯨ ꯑ ꯄꯨꯡ ꯀꯣꯛ ꯀꯣꯛꯅꯤꯌꯦ
ꯆꯠꯇꯌꯣ ꯀꯨꯏꯔꯦꯗ
ꯑꯗ ꯂꯕꯔꯤ ꯂꯩ ꯀꯥꯟꯗꯁꯨ ꯀꯣ ꯎꯈꯩꯅꯦꯕ ꯃꯃꯥꯡ ꯆꯤꯡꯗꯁꯨꯅꯦꯕꯀꯣ ꯎ ꯑꯃ ꯍꯥꯎ ꯇꯃꯤꯛ ꯆꯤꯡ ꯂꯩꯕꯥꯛ ꯉꯥꯛꯇ ꯈꯥꯕ
ꯀꯩꯅꯣ ꯇꯧꯕꯅꯦ ꯁꯨꯝ ꯀꯧꯊꯣꯛ ꯀꯧꯊꯣꯛꯁꯤ ꯑꯩꯈꯣꯏ ꯍꯤꯡꯒꯣꯜꯒꯣꯏꯅꯕꯗꯣ ꯎꯝ ꯑꯗꯩ ꯁꯨꯝ ꯎꯥꯟ ꯄꯥꯟꯝꯕꯤꯒꯨꯝꯕ ꯁꯨꯝ ꯍꯧꯕꯁꯦ ꯁꯤꯁꯨ ꯃꯤꯅ ꯁꯨꯝ ꯆꯥ ꯑꯗꯨꯝ ꯌꯣꯟꯕꯒꯤ ꯌꯣꯡꯉꯝ ꯌꯣꯡꯉꯝ ꯐꯛꯑꯦ ꯍꯥꯏ
ꯎꯝ
ꯍꯧꯅ ꯑꯗꯨꯝ ꯎꯉꯩꯗꯣ ꯁꯤꯔꯦꯗꯅ
ꯍꯣꯏ ꯑꯩ ꯍꯥꯏꯗꯤ ꯁꯤꯇꯪ ꯈꯥꯖꯤꯟꯕꯤꯌꯣ ꯍꯥꯏꯕꯅꯤꯗ ꯃꯣꯏ ꯍꯤꯡꯕ ꯍꯥꯏꯕꯁꯦ ꯃꯣꯏꯅꯁꯨ ꯑꯩꯈꯣꯏ ꯀꯥꯔꯕꯣꯟꯗꯥꯏ ꯑꯣꯛꯁꯥꯏꯠ ꯃꯥꯏꯁꯦ ꯆꯨꯞꯁꯤꯜꯂꯒ ꯑꯣꯛꯁꯤꯖꯦꯟ ꯃꯩ ꯊꯥꯗꯣꯛꯂꯛꯏꯅꯦꯕ ꯃꯣꯏ ꯑꯃ ꯌꯥꯎꯇꯕꯗ ꯄꯨꯟꯁꯤꯖꯤ ꯀꯪꯉꯥ ꯁꯤꯗꯣꯏꯅꯦꯕ
ꯑꯗꯩ ꯎꯝ ꯁꯨꯝ ꯊꯥꯖꯤꯟꯗ꯭ꯔꯥꯗꯤ ꯂꯦꯟꯁ꯭ꯂꯥꯏꯠ ꯀꯩꯀꯥꯁꯨ ꯊꯣꯛꯂꯛꯇꯣꯏꯅꯤ ꯅꯣꯡ
ꯎꯝ ꯗꯦ ꯐ꯭ꯂꯠ ꯀꯩꯀꯩ ꯃꯌꯥꯝ ꯊꯣꯛꯂꯛꯇꯣꯏꯅꯦꯕ ꯑꯁ ꯈꯪꯗꯦꯗ
ꯑꯗꯨꯝ ꯁꯨꯃꯥꯏꯅ ꯇꯧꯔꯤꯡ ꯈꯩꯁꯦ ꯂꯥꯏꯔꯤꯛ ꯂꯥꯏꯁꯨꯒꯤ ꯋꯥꯈꯜꯗꯤ ꯋꯥꯠꯄ ꯑꯗꯩ ꯏꯃꯨꯡ ꯈꯔ ꯍꯦꯟꯅ ꯋꯥꯕꯁꯨ ꯎꯄꯥꯏ ꯂꯩꯇꯕ ꯂꯩꯗꯅ
ꯑꯁ ꯑꯗꯨ ꯑꯦꯅꯦꯛ ꯂꯩꯁꯨ ꯍꯩꯔꯁꯨ ꯂꯩꯏꯁꯨ ꯌꯥꯎꯛꯇꯕ ꯍꯥꯏꯇꯥꯔꯦ
ꯍꯣꯏ
ꯑꯁ ꯇꯧꯋꯦ ꯑꯈꯣꯏ-ꯑꯈꯣꯏ ꯍꯦꯟꯅ ꯅꯨꯡꯉꯥꯏꯔꯗꯤ ꯌꯥꯔꯦ ꯃꯤ ꯅꯨꯡꯉꯥꯏꯒꯦꯔꯥ ꯅꯨꯡꯉꯥꯏꯔꯣꯏ ꯍꯔ
ꯁꯨꯝ ꯈꯔꯥ ꯏꯤꯡ ꯅꯨꯡꯉꯥꯏꯕ ꯏꯃꯨꯡ ꯏꯃꯨꯡꯗꯗꯤ ꯃꯤ ꯀꯩꯁꯨ ꯎꯄꯣꯟꯇꯦꯗ ꯄꯨꯔꯥ ꯍꯤꯡꯆꯥꯥꯏ ꯌꯥꯏꯇꯝꯕꯩ ꯋꯥꯈꯜꯗ
ꯑꯁꯤꯝ ꯄꯤꯁꯥꯕꯨ ꯄꯥꯏꯔꯕ ꯁꯥꯅꯤ
ꯍꯣꯏ ꯐꯤꯂꯝꯗꯒ ꯍꯥꯏꯅꯕꯗꯣ ꯄꯩꯁꯥ ꯌꯥꯝ ꯄꯥꯏꯔꯗꯤ ꯁꯥ ꯑꯣꯜꯂꯦ ꯑꯦꯗꯣ
ꯎꯝ ꯄꯩꯁꯥ ꯁꯥ
ꯀꯔꯕꯥ꯭ꯔꯒꯤ ꯃꯑꯣꯡꯅꯦ ꯑꯩꯅ ꯇꯧꯔꯤꯁꯦ
ꯍꯕꯨꯣ
ꯄꯩꯁꯥ ꯉꯥꯛꯇꯅꯦ ꯃꯣꯏ ꯃꯥꯇꯤꯠꯇ ꯎꯔꯤꯁꯦ ꯃꯤ ꯑꯣꯏꯅ ꯎꯗꯕꯤꯗ
ꯑꯗꯒꯤ ꯀꯩ ꯍꯥꯏꯅꯤ ꯃꯤꯗ ꯋꯥ ꯉꯥꯡꯕ ꯑꯣꯏꯒꯦꯔꯥ ꯀꯩꯗꯧꯕ ꯑꯣꯏꯒꯦꯔꯥ ꯀꯩ ꯍꯥꯏꯅꯤ ꯈꯅꯤꯡ ꯉꯥꯡꯅꯤꯡ-ꯉꯥꯡꯅꯤꯡꯕ ꯑꯥ ꯉꯥꯅꯤꯡ-ꯉꯥꯅꯤꯡꯕ ꯕꯦꯔꯦꯡ-ꯕꯦꯔꯦꯡ ꯔꯦꯁꯤ-ꯔꯦꯔꯤꯁꯇꯦꯟ ꯑꯃꯨꯛ ꯂꯧꯎꯊꯥꯕꯗ ꯑꯪ
ꯑꯉꯥꯡꯅ ꯉꯥꯡꯉꯥꯁꯨ ꯄꯩꯁꯥ ꯄꯥꯏꯕ ꯃꯤ ꯑꯣꯏꯇꯥꯥꯔꯗꯤ ꯑꯗꯨꯝ ꯑꯃ ꯁꯥꯎꯅꯤꯡꯉꯥꯁꯨ ꯀꯩꯁꯨ ꯍꯥꯏꯗꯝꯅꯦ ꯑꯍꯟ ꯐꯥꯅꯥꯌꯥꯝ ꯑꯣꯏꯇꯥꯔꯥꯁꯨ ꯑꯃ ꯍꯦꯡꯏ ꯄꯩꯁꯥ ꯄꯥꯏꯕꯅꯤꯀꯣꯅ ꯍꯥꯏꯔꯒ
ꯎꯝ
ꯅꯪꯉꯛꯇꯀꯥꯟ ꯍꯣꯠꯂꯛꯇꯀꯥꯟꯗ ꯏꯃꯨꯡꯒꯣ ꯄꯩꯁꯥ ꯂꯧꯗꯣꯏꯅꯤ ꯈꯣꯠꯇꯣꯏꯅꯤ ꯍꯥꯏꯕꯒꯤ ꯑꯃ
ꯍꯣꯏ ꯑꯥ ꯑꯗꯨꯒ ꯃꯌꯥꯝꯗꯨꯅꯅꯤ ꯃꯥꯉꯛ ꯁꯨꯝ-ꯁꯨꯝ ꯍꯥꯏꯈꯤ ꯁꯨꯝ ꯍꯥꯏꯒꯠꯈꯤ ꯖꯤꯔꯥꯞ ꯃꯥꯜꯂꯦ ꯑꯗꯨꯅ ꯇꯤꯂꯛꯀꯥꯟꯗꯅꯦ ꯑꯥ ꯑꯗꯨꯅ ꯇꯦꯛꯂꯛ ꯀꯥꯟꯗꯅꯤ ꯈꯧꯔꯤ ꯑꯪ ꯈꯧꯔꯤ ꯎꯇꯣꯡꯗꯩꯅꯦ ꯑꯥ ꯈꯣꯡꯉꯥ ꯎꯊꯨꯡ ꯊꯦꯡꯗꯣꯏꯁꯤ
ꯄꯨꯜꯂꯞ ꯇꯨꯔꯛꯀꯥꯟꯗꯅ ꯍꯧꯒꯠ ꯉꯝꯗꯈꯩ ꯇꯨꯗꯣꯏꯕ
ꯎꯝ
ꯑꯃꯔꯣꯝꯗ ꯆꯥꯛꯆꯠ ꯑꯣꯏꯅ ꯂꯩꯕꯁꯤꯅꯁꯨ ꯐꯩꯗ
ꯍꯣꯏ
ꯑꯃꯨꯛ ꯀꯥꯈꯠ ꯑꯃꯨꯛ ꯀꯨꯝꯗ ꯄꯩꯝꯇꯧ ꯇꯧꯗꯣꯏ ꯃꯍꯨꯠꯄꯗꯤ
ꯎꯝ
ꯃꯤꯀꯤ ꯂꯥꯏꯀꯤꯗꯕ ꯃꯤ ꯉꯥꯛꯇꯅꯦ ꯑꯗꯨꯃꯥꯏꯅ ꯇꯧꯔꯛꯇꯣꯏꯁꯦ
ꯃꯥꯅꯦ ꯏꯗꯨꯅꯅꯦ ꯃꯤ ꯍꯥꯠꯄ ꯉꯝꯃꯛ ꯇꯣꯏꯁꯦ
ꯄꯨꯔꯥ
ꯑꯣꯄꯟ ꯆꯦꯂꯦꯟꯁꯅ ꯂꯥꯎꯗꯣꯏꯁꯤꯁ
ꯂꯩꯀꯥꯏ-ꯂꯩꯀꯥꯏ ꯑꯣꯄꯟ
ꯁꯤꯔꯥꯁꯨ ꯀꯤꯗ꯭ꯔꯦ ꯃꯤ ꯍꯥꯜꯂꯁꯨ ꯀꯤꯗ꯭ꯔꯦ ꯍꯥꯏꯕ ꯋꯥꯈꯜꯗ ꯑꯉꯝ-ꯑꯉꯝ ꯊꯦꯡꯅꯔꯁꯦꯗ
ꯍꯥꯏꯅꯤ ꯃꯤꯁꯤꯡꯖꯦ ꯀꯩ ꯍꯥꯏꯅꯤ ꯒ꯭ꯔꯥꯁ ꯀꯥꯛ ꯀꯛꯃꯥꯏ ꯀꯛꯇꯣꯏ
ꯎꯝ ꯍꯟꯗꯛ ꯑꯃ ꯀ꯭ꯔꯤꯝꯒꯤ ꯇꯧꯒꯤꯗ꯭ꯔꯣ ꯑꯗꯨꯗ ꯁꯨꯝ ꯈꯔ ꯀꯩꯅꯣ ꯇꯧꯕ ꯏꯃꯨꯡ ꯑꯣꯏꯔꯝꯃꯣꯕꯀꯣ ꯅꯨꯡꯉꯥꯏꯇꯕ ꯁꯨꯝ ꯀꯩꯅꯣ ꯇꯧꯕꯤ ꯏꯃꯉꯣꯟ ꯇꯥꯔꯗꯤ ꯏꯃ ꯊꯣꯛꯂꯛꯑꯔꯣꯏ
ꯊꯂꯥꯔꯁꯤꯡꯕ
ꯃꯣꯏꯗꯤ ꯑꯗꯨꯝ ꯊꯣꯛꯇ꯭ꯔꯥ
ꯎꯝ
ꯍꯦꯛꯇ ꯀꯣꯏꯗꯅ ꯆꯠꯇꯅ ꯂꯥꯡꯕꯒꯤꯗꯧꯕꯩ ꯚꯗꯤꯑꯣꯒ ꯊꯥꯒꯠꯇꯅ ꯇꯧꯗ꯭ꯔꯣ
ꯎꯝ
ꯑꯗꯨꯝ ꯉꯝꯃꯕꯅꯦꯕ ꯃꯣꯏꯁꯦ ꯑꯗꯨꯝ ꯑꯆꯧ ꯑꯁꯥ ꯀꯩꯒꯥꯛ ꯁꯪꯒꯜꯒꯥꯛ ꯇꯧꯔꯕꯀꯣ ꯅꯨꯄꯤꯗꯣ ꯉꯥ ꯁꯥꯊꯤꯕꯅꯦꯕ ꯅꯍꯥꯟꯋꯥꯏꯗꯒꯤꯩꯁꯨ ꯍꯧꯅ ꯋꯥꯔꯤ ꯇꯥꯗ꯭ꯔꯅ ꯉꯍꯥꯟꯋꯥꯏ ꯃꯥꯗꯨ ꯌꯥꯝ ꯁꯥꯊꯤꯔꯛꯑꯦ ꯍꯥꯏꯕꯅꯦꯕ ꯎꯝ ꯀꯩ ꯍꯥꯏꯅꯤ ꯃꯥꯁꯦ ꯁꯦꯠ ꯄꯥꯏꯔꯝꯃꯤꯗꯅ
ꯎꯝ
ꯑꯗꯨꯝ ꯏꯟꯇꯔꯅꯦꯁꯅꯦꯜ ꯕꯔꯗꯐꯥꯎꯗ ꯄꯩꯁꯥꯁꯦ ꯐꯅ ꯆꯥꯎꯅꯔꯗ꯭ꯔꯕ ꯃꯤ ꯃꯩ ꯍꯧꯖꯤꯛ ꯀꯌꯥꯇꯦ ꯎ ꯦꯠ ꯄꯥꯏꯕꯅ ꯑꯃꯨꯛ ꯍꯦꯜꯂꯝꯗꯣꯏꯅꯤꯗꯅ ꯑꯗꯨꯗꯗꯤ ꯌꯣꯡꯌꯥ ꯀꯣꯠꯍꯧꯔꯕꯅꯦꯕ ꯄꯩꯁꯥꯁꯦ ꯐꯅ ꯄꯥꯏꯔꯒ ꯀꯔꯕꯥꯔꯗꯨ ꯅꯤꯌꯣꯝ ꯆꯨꯝꯅ ꯇꯧꯔꯕꯗꯤ ꯐꯕ ꯄꯨꯔꯥ ꯑꯔꯥ ꯑꯃ ꯂꯣꯝꯗ ꯑꯃꯨꯛ ꯀꯥꯜꯂꯤꯗꯅ ꯁꯤ ꯃꯥꯁꯦ ꯐꯪꯁꯨ ꯐꯪꯗ꯭ꯔꯕꯅꯦꯕ ꯁꯤꯠꯇ꯭ꯔꯕ ꯑꯗꯩꯗꯤ ꯐꯔꯗ꯭ꯔꯥ ꯃꯣꯏ ꯌꯨꯝꯗꯨ ꯁꯨꯝꯅꯦꯃꯥꯟꯅꯒ ꯁꯥꯕꯤ ꯍꯥꯏꯕꯀꯣ ꯑꯩ ꯁꯅꯥꯒꯥꯎꯇꯣꯛ ꯁꯟ
ꯍꯨꯏ ꯑꯗꯨꯃꯥꯏꯅ ꯇꯧꯕꯅꯤ
ꯑꯗꯣ ꯐꯠꯇꯦ ꯃꯨꯛ ꯐꯖꯂꯝꯕꯅꯦ ꯃꯥ ꯁꯤꯔꯤꯉꯩꯗꯣ
ꯍꯣꯏ
ꯃꯁꯛꯇꯨꯁꯨ ꯑꯃ ꯃꯃꯤꯛꯇꯨ ꯀꯩ ꯍꯥꯏꯅꯤ ꯀꯩꯅꯣꯝ ꯇꯧꯗ꯭ꯔꯣ ꯀꯣꯠꯁꯤꯜꯂꯒ
ꯎꯝ
ꯨꯀꯣꯛ ꯌꯦꯡꯀꯥꯟꯗ ꯃꯁꯛꯇꯣ ꯍꯦꯛ ꯏꯪꯅ ꯐꯖꯕꯗꯣ ꯑꯣꯏꯗꯦꯗꯅ ꯌꯥꯝ ꯉꯝꯅ ꯇꯧꯗ꯭ꯔꯣ ꯀꯤꯕ ꯑꯃ ꯌꯥꯎꯈꯩ
ꯍꯣꯏ
ꯂꯥꯏꯃꯤꯠ ꯇꯥꯕ ꯍꯥꯏꯗꯣꯏꯔꯥ ꯀꯩꯅꯣꯝꯃ
ꯎꯝ
ꯌꯥꯝ ꯉꯝꯅ ꯎꯔꯒ ꯑꯗꯨꯝ ꯁꯅꯥꯗꯣ ꯄꯨꯡꯆꯥꯎ ꯆꯥꯎꯔꯒ ꯂꯩꯕꯗꯣ ꯃꯒꯨꯟ ꯑꯃꯝꯐꯥꯎ ꯌꯥꯎꯗꯕꯗꯣ
ꯄꯩꯁꯥ ꯄꯥꯏꯕ ꯃꯤ ꯑꯣꯏꯕ ꯄꯩꯁꯥ ꯌꯥꯝꯃꯟꯅ ꯄꯥꯏꯗꯅ ꯀꯔꯝ ꯗꯤꯖꯥꯏꯟ ꯁꯦꯝꯁꯤꯒ ꯈꯟꯕꯗ
ꯍꯣꯏ ꯁꯅꯥꯗꯨ ꯌꯥꯝꯃꯗꯤ ꯌꯥꯔꯦꯗ
ꯑ ꯐꯦꯁꯟ ꯑꯣꯏꯅꯀꯣ
ꯎꯝ
ꯈꯕꯔ ꯁꯦꯒꯥꯏꯁꯤꯂ ꯁ
ꯑꯃ ꯆꯦꯔꯪꯕꯥꯔ ꯇꯧꯕꯩꯗꯣ ꯈꯣꯡꯕ꯭ꯔꯥ ꯁꯤꯗ ꯌꯥꯝ ꯂꯩꯌꯦꯅ ꯇꯧꯕꯗꯣ
ꯈꯪꯗ꯭ꯔꯦꯟꯗ ꯃꯥꯅꯦ ꯑꯩꯈꯣꯏ ꯍ ꯇꯧꯔꯣꯅꯦ ꯑꯉꯥꯡ ꯑꯣꯏ ꯋꯥꯂꯤꯟ
ꯏ ꯇꯞ ꯇꯞꯅ ꯉꯥꯡꯉꯒ ꯊꯦꯡꯉꯛꯑꯕꯩꯔꯥ
ꯈꯪꯉꯦ ꯏꯁꯥꯗꯗꯤ ꯋꯥꯔꯝꯅꯦꯕꯀꯣꯅꯦ ꯏꯁꯥ ꯃꯅꯨꯡ ꯑꯗꯨꯗꯤ ꯋꯥꯔꯝꯗꯣꯏꯅꯦꯕ ꯋꯥꯈꯜꯁꯤꯅ ꯋꯥꯎ ꯍꯥꯏꯕꯁꯨ ꯌꯥꯗ꯭ꯔꯦ ꯊꯣꯛꯇꯦ ꯑꯩ ꯁꯨꯝꯗꯧ ꯊꯣꯛꯇ꯭ꯔꯦ ꯀꯣꯛ ꯇꯥꯕꯅꯤ ꯈꯔꯁꯨ ꯇꯠꯅ ꯍꯥꯔꯛꯒꯁꯨ ꯇꯧꯋꯦꯕ ꯍꯦꯛ ꯀꯣꯛꯀꯝ ꯃꯣꯛꯉꯥꯏ ꯊꯅꯒ ꯑꯗꯨꯝ ꯇꯨꯡꯉꯛꯑꯅꯤ ꯑꯗꯨꯝ ꯕꯤ ꯑꯦꯗ ꯊꯥꯖꯠꯂꯁꯨꯅꯦ ꯑꯩ ꯀꯩꯝ ꯈꯪꯉꯔꯣꯏ
ꯎꯝ ꯐꯦꯛ ꯇꯨꯡꯒꯤꯗ ꯑꯌꯨꯛꯛꯇꯨꯝ ꯍꯧꯒꯠꯇ꯭ꯔꯤꯣ ꯃꯦꯀꯞ ꯁꯣꯛꯇꯣꯛ ꯊꯣꯛꯇꯦꯕ ꯏ ꯅꯍꯥꯟꯋꯥꯏ ꯑꯗꯣ ꯍꯧꯖꯤꯛ ꯇꯦ ꯁꯨꯝ ꯇꯨꯝꯍꯜꯂꯥꯛꯑꯕꯣꯏꯔꯥ ꯀꯩꯅꯣ ꯈꯪꯗꯦ ꯃꯦꯀꯞꯀ ꯑꯗꯨꯝ ꯊꯣꯛꯂꯛꯑꯦ ꯍꯂꯥꯛꯑꯕ ꯇꯝꯕꯗꯣ ꯀꯃꯟ ꯇꯨꯝꯗ
ꯀꯋꯥ ꯅꯧ ꯋꯥꯏ
ꯎꯝ ꯅꯪꯗꯤ ꯁꯨꯛꯂꯩꯞ ꯂꯦꯞꯇꯕ ꯑꯣꯏꯕꯩꯅꯦ
ꯍꯥꯥ
ꯁꯨꯛꯂꯩꯕꯤꯔꯛꯇꯕ ꯑꯣꯏꯕꯩꯅꯦꯕ ꯍꯥꯏꯗꯤ ꯑꯌꯨ ꯉꯥꯛꯇꯪ ꯇꯧꯔꯒ ꯅꯨꯡꯊꯤꯟ ꯄꯣꯊꯥꯔꯒ ꯅꯨꯃꯤꯗꯥꯡ ꯇꯧꯏꯤ ꯍꯥꯏꯒꯨꯝꯕ ꯑꯣꯏꯔꯤꯕ ꯐꯕ ꯑꯌꯨꯛꯁꯨ ꯅꯨꯡꯊꯠꯁꯨ ꯅꯨꯃꯤꯗꯥꯡꯁꯨ ꯄꯨꯜꯂꯞ ꯅꯨꯡꯊꯤꯟꯗꯣ ꯈꯔ ꯐꯔꯝꯃꯤ ꯅꯨꯃꯤꯗꯥꯡꯗꯣ ꯅꯨꯡꯊꯤꯟ ꯑꯃꯨꯛ ꯇꯧꯔ ꯐꯜꯂ ꯅꯨꯃꯤꯗꯥꯡꯃꯨ ꯇꯋꯥꯂꯤ ꯋꯥꯔꯔꯕꯅꯦꯕꯣ
ꯍꯏꯌꯦ ꯀꯅ ꯊꯞꯇꯇ ꯑꯗ ꯍꯥ ꯀꯦꯕ
ꯇꯨꯏꯁꯟꯗꯨ ꯂꯣꯏꯔ ꯑꯣꯏꯅ ꯆꯥꯛ ꯆꯥ꯭ꯔꯔꯕꯕꯥ
ꯂꯥꯛꯄꯒ ꯆꯥꯏ ꯂꯥꯛꯄꯒ
ꯎꯝ
ꯂꯥꯛꯄ ꯐꯔꯥ ꯐꯔꯥ ꯐꯔꯁꯤꯦ
ꯅꯠꯇ꯭ꯔꯗꯤ ꯋꯥꯅꯤꯌꯦ ꯆꯥꯛ ꯂꯣꯡꯃ ꯀꯥꯟꯗꯗꯤ ꯍꯦꯟꯅ
ꯌꯥꯎꯗꯅꯤ ꯇꯩꯅ ꯋꯥꯪꯗ ꯃꯦꯉ ꯇ
ꯅꯪ ꯑꯗꯨ ꯀꯣꯛꯀꯨꯝꯕ ꯅꯥꯕꯗꯤ ꯇꯧꯗ꯭ꯔꯥ
ꯑꯩ ꯍꯧꯖꯤꯛꯀꯤ ꯑꯣꯏꯅꯗꯤ ꯇꯧꯟꯗꯦꯕ ꯑꯁ ꯑꯃꯨꯛ ꯆꯠꯂꯀꯥꯟꯗ ꯍꯥꯏꯔꯦ ꯖꯒꯥ ꯑꯄꯣꯕꯁꯤ ꯏꯁꯥ ꯑ ꯄ꯭ꯔꯤꯊ꯭ꯤꯕꯤꯗꯦ ꯑꯩꯉꯣꯟꯅ ꯍꯃ ꯑꯦ ꯊ ꯄꯣꯆꯦ ꯄꯆ
ꯄꯩꯈꯥ ꯃꯌꯥꯗ ꯑꯃꯨꯛ ꯍꯦꯟꯅ ꯋꯥꯗ꯭ꯔꯦ
ꯑꯣꯖꯩꯅꯦ ꯍꯧꯖꯤꯛ ꯄꯥꯕ꯭ꯂꯤꯛꯀꯤ ꯀꯩꯅꯣ ꯑꯦꯛꯖꯥꯝ ꯊꯥꯔꯗꯤ ꯍꯌꯦꯡꯗꯤ ꯍꯧꯔꯦ
ꯎꯝ ꯀꯩꯅꯣꯒꯤꯁꯨ ꯀꯨꯏꯗ꯭ꯔꯕꯅꯤ ꯇꯥꯡ ꯀꯨꯟꯃꯥꯊꯣꯏ ꯌꯦꯔ ꯑꯃ ꯐꯥꯎꯋꯦ ꯍꯥꯏꯕꯅꯦ
ꯑꯥ
ꯁꯉꯅ ꯊ ꯄꯩ ꯈꯥꯕꯅꯗꯤ ꯋꯥꯅꯤꯕꯣ
ꯑꯁ ꯊꯅꯥꯏ ꯈꯨꯅꯩ ꯅꯗꯅꯦꯛꯇ
ꯊꯤꯟꯒꯤꯗꯨꯁꯨ ꯍꯦꯟꯅ ꯍꯥꯏꯗꯤ ꯐꯍꯟꯅꯤꯡꯕꯩ ꯍꯥꯏꯔꯛꯑꯅꯤꯀꯣ ꯃꯄꯨꯗꯨꯅꯁꯨ ꯍꯜꯂꯛꯑ
ꯍꯣꯏ
ꯑꯗꯩ ꯅꯪ ꯑꯃꯗꯁꯨ ꯀ ꯁꯣꯏ ꯍꯥꯏꯅꯤꯡꯉꯔꯣꯏꯕ ꯃꯊꯟꯇꯀꯗꯧꯕ ꯑꯣꯏꯕꯅꯤꯅ
ꯑꯥ ꯇꯂꯥꯏ ꯃꯤ ꯇꯔꯥꯏ ꯃꯤ ꯊꯠꯀꯥꯟꯗꯨ ꯁꯨ ꯁꯨ ꯁꯨ ꯅꯩꯗ꯭ꯔꯥ
ꯎꯝ
ꯎꯝ ꯃꯇꯨꯗꯨꯐꯥꯎꯕ ꯃꯨꯟꯃꯩ ꯑꯗꯨꯃꯥꯏꯅꯦ ꯅꯩꯗꯣꯔꯤꯁ
ꯅꯪ ꯆꯨ ꯁꯨꯡꯍꯩ ꯃꯑꯣꯡ ꯇꯧꯔꯅꯦ ꯑꯃ
ꯑ ꯑꯣꯂ ꯑꯥ ꯑꯣꯖꯥꯅ ꯁꯥꯇ꯭ꯔ ꯁꯨꯡꯕ ꯁꯥꯇ꯭ꯔꯗ ꯑꯃꯨꯛ ꯅꯩꯅ ꯍꯣꯠꯅꯕꯗ ꯑꯣꯖꯥꯅ ꯁꯨꯝꯕ
ꯑꯥ
ꯑ ꯎꯝ ꯄꯥꯁ ꯏ ꯄꯥꯁꯇ
ꯅꯪ ꯈꯔ ꯈꯔ ꯌꯥꯝ ꯆꯥꯁꯤꯜꯂꯣ ꯅꯠꯇ꯭ꯔꯗꯤ ꯏꯝ ꯖꯔ ꯁꯣꯟꯊꯈ꯭ꯔꯅꯤ
ꯑꯗꯣ ꯑꯩꯁꯨ ꯑꯩꯗ ꯁꯣꯏ ꯁ ꯁꯣꯏꯕꯅꯤꯅꯗꯤ ꯏꯁꯥꯗ ꯃꯇꯨꯝ ꯇꯥꯔ ꯂꯩꯕꯅꯤꯅꯅꯦ ꯐꯣꯟ ꯁꯣꯜꯂꯤꯅꯦꯕ ꯑꯗꯨ ꯇꯥꯔꯁꯨ ꯑꯥ
ꯑꯗꯨꯗꯅꯦ ꯔꯥ ꯕꯔꯥ ꯄꯠꯂꯛꯎꯏ ꯍꯥꯏꯕ ꯅꯁꯥꯗꯣ
ꯍꯣꯏ ꯋꯥꯕ ꯏꯅꯦꯗꯤ ꯌꯥꯎꯗꯕꯤꯅꯤ
ꯁꯨꯝ ꯆꯠꯄꯗ ꯑꯣꯏꯔꯁꯨꯅꯦ ꯑꯃ ꯗꯨꯞ ꯗꯨꯨꯞ ꯂꯥꯎꯅ ꯆꯠꯄꯗ ꯑꯣꯏꯗꯦ ꯍꯥꯏꯕ
ꯏ ꯏꯪꯔꯖ ꯌꯥꯎ ꯇꯃꯦ
ꯎꯝ ꯑꯃꯗꯨꯅ ꯅꯣꯏꯃꯜꯂꯦꯒꯤ ꯅꯨꯃꯤꯗꯥꯡ ꯀꯛꯁꯔꯥ ꯍꯦꯟꯗꯅ ꯇꯧ